ꯍꯜꯂꯣ!
ꯇꯥꯔꯕꯣ?
ꯏꯆꯦꯆꯧꯕꯤ꯫
ꯇꯥꯔꯕꯣ? ꯑꯁ ꯆꯥꯔꯦ ꯑꯁ ꯑꯩ ꯆꯥꯛ ꯌꯥꯝ ꯆꯥꯕꯒꯤꯀꯣ
ꯋꯥꯔꯕꯣ?
ꯋꯥꯔꯦ ꯍꯣꯏ꯫
ꯅ ꯅ ꯅꯪꯗꯤ?
ꯆꯥꯛ ꯆꯥꯗ꯭ꯔꯦ ꯉꯁꯤꯗꯤ ꯊꯕꯛ ꯆꯤꯟꯃꯟꯗꯅ ꯆꯥꯛ ꯆ ꯁꯪꯗ꯭ꯔꯦ꯫
ꯐꯖꯗꯦꯗ ꯀꯩꯀꯩ ꯊꯕꯛ ꯆꯠꯂꯤꯅꯣ?
ꯀ꯭ꯂꯥꯁ ꯆꯠꯄ ꯇꯨꯏꯁꯟ ꯆꯠ ꯄ ꯑꯗꯒꯤ ꯊꯕꯛ ꯃꯌꯥꯝ ꯀꯣꯏ ꯆꯦꯜ ꯆꯦꯜꯂ ꯂꯩ ꯀꯩꯅꯣ꯫
ꯑꯦ ꯏꯕꯥꯅꯤꯁꯦ ꯑꯍꯥꯟꯕ꯭ꯔꯥ? ꯅꯠꯇ꯭ꯔꯒ ꯀꯔꯤꯅꯣ꯫ ꯑꯦ ꯅꯪꯒꯤ ꯈꯣꯟꯖꯦꯜꯁꯦ ꯌꯥꯝ ꯃꯥꯟꯅꯕꯀꯣ ꯅꯃꯥꯟꯅꯕꯤ ꯑꯃ, ꯑꯩ ꯒ꯭ꯌꯥꯟ ꯇꯥꯗ꯭ꯔꯦ ꯅꯤꯇꯥ ꯍꯥꯏꯕꯗꯣ꯫
ꯎꯝ
ꯅꯪ ꯑꯣꯏꯕꯤꯔꯣ?
ꯅꯠꯇꯤꯌꯦ꯫
ꯑꯣ ꯌꯥꯝ ꯃꯥꯅꯥꯏꯅꯦ ꯅꯕꯥꯅꯤꯒꯤ ꯈꯣꯟꯖꯦꯜꯁꯦ꯫ ꯑꯁꯦꯡꯕꯅꯦ꯫
ꯑꯥ ꯑꯥ꯫
ꯅꯪ ꯅꯪꯁꯨ ꯏꯃꯥꯟꯅꯕꯗ ꯋꯥꯔꯤ ꯁꯥꯕ ꯃꯥꯜꯂꯦ꯫
ꯀꯅꯥ ꯅꯃꯥꯟ ꯅꯕꯅꯣ ꯑꯩ ꯈꯪꯗꯦꯕ ꯑꯩ ꯃꯃꯤꯡꯒ ꯑꯝꯇ ꯈꯪ ꯑ
ꯅꯝꯕꯔ ꯊꯥꯔꯗꯤ ꯅꯪ ꯈꯪꯉꯅꯤ ꯑꯩ ꯅꯪꯒꯤ ꯅꯝꯕꯔꯁꯨ ꯍꯥꯟꯅ ꯊꯔꯥꯏꯕ ꯃꯥꯅ ꯑꯩꯁꯤ ꯅꯪ ꯒꯤ ꯃꯤꯡ ꯌꯦꯡꯕꯗ ꯑꯃꯨꯛ ꯅꯤꯡꯁꯤꯡꯉꯦ꯫ ꯃꯥꯅ ꯊꯥꯝꯕꯗ꯫ ꯑꯗꯣ ꯀꯩꯀꯩ ꯃꯊꯦꯜ, ꯆꯥꯔꯦꯌꯦ ꯉꯁꯤ
ꯉꯁꯤꯗꯤ ꯉꯁꯥꯏ ꯑꯌꯨꯛꯇ ꯀꯥꯡꯁꯣꯏ ꯆꯥꯔꯦ ꯑꯗꯨꯗꯨꯒ ꯆꯥꯗ꯭ꯔꯦ ꯉꯁꯥꯏ ꯅꯨꯡꯗꯤꯟꯗ ꯑꯣꯛ ꯊꯣꯡꯕ ꯆꯥꯏꯑꯦꯕꯀꯣ ꯅꯨꯡꯗꯤꯟ ꯑꯗꯨꯗꯨꯒꯤ ꯆꯥꯅꯤꯡꯗꯕꯁꯨ ꯑꯣꯏꯗꯣꯏꯅꯦ
ꯑꯣ ꯅꯪꯁꯨ ꯀꯩꯅꯣꯗ ꯂꯩꯕ꯭ꯔꯥ ꯑꯦꯝ ꯌꯨꯗ ꯂꯩꯕ꯭ꯔꯥ
ꯎꯝ ꯂꯩꯌꯦ ꯂꯩꯌꯦ ꯑꯦꯝ ꯌꯨꯗ ꯂꯩꯌꯦ ꯑꯩꯒꯤ ꯏꯃꯥꯟꯅꯕꯤꯗꯣ ꯅꯪꯒ ꯋꯥꯔꯤ ꯁꯥꯟꯅꯩ ꯍꯥꯏꯕꯗꯣ
ꯑꯥ ꯅꯪꯒꯤ ꯅꯦꯠꯋꯥꯛꯁꯦ ꯑꯁ ꯅꯨꯡꯉꯥꯏꯇꯕ ꯃꯥꯜꯂꯦꯗ
ꯀꯩꯒꯤꯅꯣ ꯍꯥꯏꯁꯦ ꯑꯩꯗꯤ ꯅꯪꯒꯤ ꯋꯥ ꯁꯦꯡꯅ ꯂꯣꯏ ꯇꯥꯏ ꯀꯩꯅꯣ ꯑꯩꯒꯤ
ꯀꯩꯅꯣ ꯑꯦꯌꯔꯄꯤꯁ ꯍꯥꯞꯄ꯭ꯔꯥ
ꯍꯥꯞꯇꯤꯌꯦ
ꯑꯣ ꯍꯣ ꯑꯁ ꯍꯨꯏꯁꯤꯡꯅ ꯃꯔꯣꯜ ꯑꯃ ꯄꯪꯈꯣꯡ ꯈꯣꯡ ꯁꯨꯝ ꯆꯥꯛ ꯆꯥꯇꯣꯛꯄ ꯆꯥꯇꯣꯛꯔꯒ ꯋꯥꯛꯀꯤꯡ ꯁꯨꯝ ꯆꯠꯄꯅꯤꯗ ꯌꯨꯝ ꯃꯅꯥꯛ
ꯎꯝ ꯑꯣ ꯑꯣ ꯑꯣ ꯎꯝ
ꯑꯁ ꯑꯩꯗꯤ ꯋꯥꯔꯤ ꯁꯥꯕ ꯍꯩꯇꯕꯅꯤꯀꯣ
ꯅꯣꯛꯏꯗꯣ ꯀꯩꯒꯤꯅꯣ
ꯑꯩ ꯋꯥꯔꯤ ꯁꯥꯕ ꯍꯩꯇꯕꯒꯤ
ꯏꯁ ꯏꯁ ꯀꯩꯅꯣ ꯑꯩꯅ ꯍꯥꯏꯕꯗꯤ ꯅꯪꯗꯣ ꯄꯥꯛꯇ ꯂꯩꯕ꯭ꯔꯣ
ꯑꯦ ꯑꯃꯨꯛꯀ ꯍꯥꯏꯔꯣ ꯍꯥꯏꯔꯣ ꯎꯝ
ꯆꯤꯡꯗ ꯂꯩꯕ꯭ꯔꯥ ꯇꯝꯄꯥꯛꯇ ꯂꯩꯕ꯭ꯔꯥꯕ
ꯑꯣ ꯑꯩꯁꯦ ꯇꯝꯄꯥꯛꯇ ꯂꯩꯕꯅꯦ ꯍꯧꯖꯤꯛ ꯍꯟꯗꯛꯇꯤ
ꯑꯣ ꯑꯣ ꯑꯣ ꯀꯣꯂꯦꯖ ꯀꯥꯕ꯭ꯔꯣ ꯅꯠꯇ꯭ꯔꯒꯅ ꯁ꯭ꯀꯨꯜ ꯀꯥꯕ꯭ꯔꯣ
ꯑꯩ ꯁ꯭ꯀꯨꯜ ꯏꯁ꯭ꯀꯨꯜ ꯀꯥꯕꯅꯦ ꯁ꯭ꯀꯨꯜ ꯀ꯭ꯂꯥꯁ ꯁꯚꯦꯟ
ꯑꯁ ꯈꯥꯏꯌꯦ ꯊꯤꯅ
ꯐꯥꯒꯤ ꯇꯧꯅꯤꯗ ꯒ꯭ꯔꯦꯖꯨꯑꯦꯁꯟ ꯂꯣꯏꯔꯦ
ꯑꯦ ꯑꯦ ꯅꯪ ꯆꯍꯤ ꯀꯌꯥ ꯁꯨꯔꯒꯦ
ꯀꯨꯟ ꯃꯉꯥ ꯁꯨ ꯀꯨꯟ ꯃꯉꯥ ꯐꯥꯔꯅꯤ
ꯑꯦ ꯑꯗꯨꯗꯤ ꯃꯥꯟꯅꯩ ꯀꯩꯅꯣ ꯑꯩꯕꯨꯗꯤ ꯀꯝꯄ꯭ꯂꯤꯠ ꯑꯣꯏꯔꯦ ꯑꯩꯗꯤ ꯀꯝꯄ꯭ꯂꯤꯠꯅꯦ
ꯑꯣ ꯀꯝ ꯀꯝꯄ꯭ꯂꯤꯠ ꯑꯩꯗꯤ ꯁꯨꯗ꯭ꯔꯤꯌꯦ ꯖꯟꯋꯥꯔꯤꯗ ꯁꯨꯔꯅꯤ ꯀꯨꯟ ꯃꯉꯥꯒꯤ ꯆꯦꯜꯂꯤꯑꯦ ꯅꯪꯅ ꯑꯗꯨꯒꯤꯅꯦ ꯏꯆꯦ ꯆꯥꯎꯕꯤ ꯀꯧꯕꯗꯣ
ꯑꯩꯗꯤ ꯀꯩꯅꯣꯗ ꯑꯥꯒꯁꯇꯅꯦ ꯍꯟꯗꯛ ꯃꯊꯪ ꯊꯥꯗ ꯐꯥꯗꯣꯏꯅꯦ
ꯑꯥ ꯕꯥꯔꯗꯦ ꯇꯧꯃꯤꯟꯅꯁꯦ
ꯍꯣꯏ ꯂꯥꯛꯑꯣ ꯇꯧꯃꯤꯟꯅꯁꯦ ꯀꯩ ꯆꯥꯅꯤꯡꯒꯦ
ꯑꯁ ꯈꯪꯗ꯭ꯔꯦꯗ ꯆꯥꯅꯤꯡꯕ ꯌꯥꯝ ꯐꯥꯎꯋꯦ ꯑꯁ
ꯑꯁ ꯅꯪꯒꯤ ꯅꯪꯒꯤ ꯈꫭꯟꯖꯦꯜꯁꯦ ꯎꯝ ꯅꯃꯥꯟꯅꯕꯤꯒ ꯆꯞ ꯃꯅꯥꯏꯅꯦ
ꯏꯕꯥꯟꯅꯤꯗꯤ ꯁꯛꯁꯨ ꯃꯥꯟꯅꯕꯅꯦ ꯃꯥꯒꯤ ꯗꯤ ꯄꯤꯗꫭ ꯎꯗ꯭ꯔꫭ
ꯃꯥꯒꯤ ꯗꯤꯄꯤꯗꫭ ꯅꯪꯅ ꯃꯃꯥꯡꯒꯤꯗꯨꯔ ꯅꯠꯇ꯭ꯔꯒ ꯃꯅꯤꯡꯒꯤꯔ ꯃꯥꯅ ꯃꯌꯥꯏꯒꯤꯔ ꯀꯔꯝꯕꯅꯣ ꯑꯩ
ꯃꯥꯅ ꯃꯌꯥꯏ ꯑꯩꯅ ꯃꯅꯤꯡꯒꯤꯗꯣ ꯅꯥꯆꯣꯝ ꯆꯤꯟꯕꯤꯗꯣ ꯎꯍꯨꯍꯨ
ꯅꯥꯆꯣꯝ ꯆꯤꯟꯕꯤ ꯍꯥꯏꯕꯗꯤ ꯀꯩ ꯍꯥꯏꯕꯅꯣ ꯑꯩꯒꯤ ꯅꯣꯏ ꯂꯣꯟꯁꯦ ꯑꯗꯨꯝ ꯄꯉꯥꯡ ꯄꯉꯥꯡ ꯉꯥꯡꯕꯅꯦ ꯍꯣꯏꯅꯦ ꯍꯣꯏ ꯑꯩꯈꯣꯏ ꯂꯣꯟ ꯁꯥꯎꯒꯅꯣ ꯁꯥꯎꯒꯅꯣ ꯑꯗꯨꯒꯤꯅꯦ ꯑꯩꯅ ꯍꯥꯏꯕ ꯆꯦ ꯉꯥꯡꯕ ꯍꯩꯇꯕꯒꯤꯅꯤ ꯑꯗꯨꯝꯃꯥꯏ ꯉꯥꯡꯕꯗꯨ ꯅꯪꯅ ꯒ꯭ꯌꯥꯟ ꯇꯥꯒꯗꯕꯅꯦ
ꯎꯝ
ꯉꯥꯡꯕ ꯍꯩꯇꯕꯒꯤꯅꯦ ꯑꯗꯣ ꯀꯩ ꯍꯥꯏꯕ꯭ꯔ ꯅꯪ ꯍꯧꯖꯤꯛ ꯍꯥꯏꯔꯤꯗꯣ
ꯅꯥꯆꯣꯝ ꯍꯥꯏꯕ ꯂꯩꯗꯣ ꯅꯥꯗ ꯍꯥꯞꯆꯟꯕꯗꯣ ꯈꯪꯕ꯭ꯔ ꯅꯥꯗ ꯆꯤꯟꯕꯗꯣ ꯑꯗꯨꯗꯣ ꯅꯥꯆꯣꯝ ꯀꯧꯋꯦꯕ ꯏꯁꯩꯗꯣ ꯈꯪꯗ꯭ꯔꯣ ꯏꯁꯩꯒ ꯌꯥꯝ ꯇꯥꯗ꯭ꯔꫭ ꯃꯅꯤ ꯑꯁ ꯀꯩꯒꯤꯅꯣꯅꯦꯍꯦ ꯅꯪ ꯀꯗꯥꯏꯋꯥꯏꯗ
ꯑꯩꯔꯣ
ꯀꯩ ꯀꯩ ꯇꯧꯔꯤꯒꯦ ꯑ
ꯑꯩꯗꯤ ꯀꯩꯅꯣ ꯆꯤꯡ ꯆꯤꯡ ꯀꯥꯕꯗꯣ ꯈꯪꯉꯤꯀꯣ ꯋꯥꯀꯤꯡ ꯀ ꯆꯦꯟꯕꯗꯣ ꯃꯤ ꯑꯗꯨ ꯃꯈꯥꯗꯅꯦ ꯑꯩꯗꯤ ꯑꯗꯨ ꯃꯈꯥꯗ ꯂꯩꯔꯦ ꯅꫭꯡꯃ ꯂꯥꯛꯑ ꯆꯤꯡ ꯀꯥꯃꯤꯟꯅꯁꯦ ꯍꯛꯆꯥꯡ ꯐꯃꯤꯟꯅꯁꯦ ꯋꯥꯀꯤꯡ ꯆꯠꯂꯒ ꯍꯛꯆꯥꯡ ꯐꯃꯤꯟꯅꯁꯦ
ꯈꯪꯗꯦꯗ ꯅꯣꯏ ꯅꯪ ꯑꯗꯨꯗꯤ ꯅꯣꯏ ꯂꯣ ꯅꯠꯇ꯭ꯔꯒꯅ ꯀꯩꯅꯣ ꯕꯔꯥꯔꯣ
ꯎꯝ ꯕꯔꯥ ꯂꯩꯕꯅꯦ ꯑꯩꯗꯤ ꯅꯠꯇꯦ ꯕꯔꯥ ꯂꯩꯕ ꯅꯠꯇꯦ ꯀꯨꯏꯔꯦꯗ ꯕꯔꯥ ꯂꯩꯔꯒ
ꯀꯅꯥ ꯀꯅꯥ ꯂꯩꯔꯤꯅꯣ
ꯏꯊꯟꯇ ꯂꯩꯕꯅꯦ ꯑꯗꯣ ꯏꯃꯥꯟꯅꯕ ꯃꯄꯥꯟꯗꯒꯤ
ꯎꯝ
ꯑꯃꯨꯛ ꯍꯜꯂꯛꯄꯀꯣ ꯀꯣꯂꯦꯖ ꯂꯣꯏꯔꯒ ꯑꯗꯣ ꯅꯥꯛꯇ ꯂꯩꯕꯅꯦ ꯏꯕꯥꯏꯁꯨ ꯂꯩꯑꯦꯗ
ꯑꯣ
ꯏꯕꯥꯏ ꯑꯃꯒ
ꯑꯣ ꯑꯣ
ꯅꯪꯗꯤ ꯑꯗꯨ ꯑꯣꯏꯔꯗꯤ ꯅꯃꯥꯟꯅꯕꯤ ꯑꯃꯗꯣ ꯑ ꯑꯗꯨ ꯅꯣꯏ ꯕꯦꯆ ꯃꯥꯟꯅꯔꯝꯒꯅꯤ
ꯑꯧ ꯃꯥꯟꯅꯩꯌꯦ ꯑꯩꯒ ꯑꯩꯒ ꯌꯥꯝ ꯂꯨꯅ ꯇꯤꯟꯅꯕ ꯏꯃꯥꯟꯅꯕꯤꯅꯤꯗ ꯏꯪꯂꯤꯁꯇꯒ ꯍꯥꯏꯔꯒꯅ ꯕꯦꯁꯇꯤ ꯍꯥꯏꯕꯗꯣ
ꯑꯥ ꯑꯗꯨꯅꯦ ꯀꯣꯂꯦꯖ ꯀꯣꯂꯦꯖꯁꯨ ꯃꯥꯟꯅꯕ꯭ꯔꯥ ꯍꯥꯟꯅ
ꯀꯣꯂꯦꯖꯇꯤ ꯇꯝꯃꯤꯟꯅꯔꯛꯇꯦ ꯑꯗꯨꯒ ꯕꯤꯗꯗꯤ ꯄꯨꯟꯕ
ꯑꯆꯥꯆꯥꯆꯥ ꯀꯣꯂꯦꯁꯁꯦ ꯃꯥ ꯑꯩꯈꯣꯏ ꯀꯣꯂꯦꯖꯀ ꯃꯥꯟꯅꯕꯒꯨꯝ ꯇꯧꯋꯦ
ꯎꯝ ꯑꯧ ꯑꯧ ꯌꯨꯅꯤꯚꯔꯁꯤꯇꯤ ꯄꯨꯟꯕꯗꯣ ꯈꯪꯕ꯭ꯔꯥ
ꯑꯩꯁꯨ ꯀꯩꯅꯣꯗꯩꯅꯦꯕ ꯗꯤ ꯑꯦꯝꯗ ꯇꯝꯕꯅꯦꯕ
ꯎꯝ ꯎꯝ ꯎꯝ ꯎꯝ ꯅꯪ ꯃꯈꯥ ꯇꯝꯗꯔꯔꯣꯏꯗ꯭ꯔꯣ
ꯑꯩ ꯃꯈꯥ ꯇꯝꯅꯤꯡꯗꯦꯗ ꯍꯣꯏ ꯍꯣꯠꯅꯕ ꯍꯣꯠꯅꯕ ꯇꯟꯕꯒꯤꯀꯣ
ꯎꯝ
ꯑꯔꯦ
ꯇꯝꯁꯤ ꯀꯩꯅꯣ ꯂꯥꯛꯑꯣ ꯁꯤꯗ ꯑꯩꯈꯣꯏꯁꯨ ꯆꯍꯤ ꯃꯌꯥꯝ ꯂꯩꯈꯤꯅꯤ
ꯐꯩꯅꯦ ꯏꯃꯥꯟꯅꯕꯁꯤꯡꯗꯤ ꯑꯩꯁꯤ ꯆꯍꯤꯔꯥ ꯂꯥꯁ ꯌꯥꯔꯔꯥ ꯂꯣꯏ ꯃꯥꯁꯇꯔ ꯑꯃꯨꯛ ꯂꯣꯏꯈ꯭ꯔꯦ ꯃꯣꯏꯁꯨ
ꯎꯝ ꯎꯝ ꯎꯝ
ꯑꯩꯗꯤ
ꯇꯝꯁꯤ ꯂꯥꯛꯑꯣ
ꯂꯥꯏꯔꯤꯛ ꯂꯥꯏꯔꯤꯛ ꯑꯃꯨꯛ ꯄꯥꯅꯕ ꯇꯟꯕꯀꯣ
ꯎꯝ ꯎꯝ ꯎꯝ ꯈꯪꯗꯦꯗ ꯇꯧꯔꯤꯕ ꯑꯗꯨꯅꯤ ꯑꯩꯈꯣꯏꯁꯨ
ꯏꯟꯇꯔꯦꯁꯇꯨ ꯑꯁ ꯌꯎꯗꯕ
ꯀꯩꯒꯤꯅꯣ ꯍꯥꯏꯁꯦ
ꯏꯟꯇꯔꯦꯁ ꯌꯥꯎꯗꯦ ꯕꯤꯠ ꯕꯤꯠ ꯌꯥꯎꯗꯦ
ꯎꯝꯍꯨꯝ ꯅꯨꯡꯉꯥꯏꯕ꯭ꯔꯣ ꯅꯪꯗꯤ ꯈꯨꯟꯗꯗꯤ ꯆꯠꯇ꯭ꯔꯕꯣ
ꯀꯩ ꯍꯥꯏꯕ꯭ꯔꯥ ꯅꯪꯒꯤ ꯃ ꯈꯣꯟꯗꯣ ꯅꯈꯣꯟ ꯅꯈꯣꯟ ꯑꯥ
ꯇꯥꯕ꯭ꯔꯥ
ꯇꯥꯏꯌꯦ ꯇꯥꯏ
ꯅꯣꯏꯒꯤ ꯌꯨꯝꯗ ꯆꯠꯇ꯭ꯔꯕꯥ ꯍꯥꯏꯕ
ꯍꯣꯏ ꯀꯨꯏꯔꯦ ꯆꯠꯇꯕ ꯑꯩ ꯖꯅꯋꯥꯔꯤ ꯊꯥꯗꯒꯤ ꯂꯥꯛꯄꯅꯦꯕ ꯑꯗꯣ ꯑꯃꯨꯛ ꯆꯠꯇ꯭ꯔꯦ
ꯑꯣ ꯆꯠꯂꯗꯤ ꯍꯦꯂꯤꯀꯣꯞꯇꯔꯗ ꯆꯠꯇꯣꯏꯔ
ꯅꯠꯇꯦ ꯏꯁꯀꯣꯔꯠ ꯏꯁꯀꯣꯔꯠ ꯌꯧꯔꯒ ꯆꯠꯄꯅꯦ
ꯑꯣ ꯃꯤꯗꯤ ꯌꯥꯝ ꯃꯔꯨ ꯑꯣꯏꯕ ꯃꯤ ꯑꯣꯏꯈ꯭ꯔꯦꯀꯣ
ꯅꯠꯇꯦ
ꯍꯣꯏꯕ ꯈꯪꯉꯦꯕ ꯑꯁ ꯎꯝ
ꯍꯍꯍ
ꯎꯝ ꯂꯛꯅꯔꯤꯅꯦ ꯑꯩꯅ ꯀꯔꯤꯅꯣ
ꯑꯩꯈꯣꯏ ꯂꯩꯐꯝ ꯃꯅꯥꯛꯇꯨꯗ ꯑꯩꯈꯣꯏ ꯏꯃꯥꯟꯅꯕꯁꯨ ꯂꯩꯌꯦ ꯍꯦꯛ ꯃꯈꯣꯡꯗ
ꯑꯥ
ꯃꯣꯏꯖꯨ ꯄꯥꯔꯀꯤꯡꯒ ꯇꯤꯀꯦꯠꯀ ꯌꯥꯝ ꯇꯧꯕꯅꯦ
ꯑꯣ ꯑꯗꯨ ꯆꯤꯡ ꯃꯅꯥꯛꯇꯔꯣ
ꯎ
ꯅꯪ ꯅꯪꯒꯤ ꯃꯈꯣꯟꯗꯣ ꯇꯠꯂꯦꯕ
ꯎꯝ ꯇꯠꯂꯦ ꯑꯩꯉꯣꯟꯗꯗꯤ ꯀꯦꯝ ꯇꯣꯗꯤꯌꯦ
ꯍꯣꯏꯅꯦ ꯃꯔꯛ ꯃꯔꯛꯇ ꯑꯗꯨꯝ ꯇꯜꯂꯦꯕ ꯑꯗꯨꯒꯤꯅꯦ ꯑꯩꯅ ꯍꯥ ꯍꯥ ꯍꯥꯏ ꯔꯤꯗꯣ
ꯑꯣ ꯑꯣ ꯑꯣ ꯀꯩꯒꯤꯅꯣ ꯅꯪꯅ ꯅꯣꯛꯏꯗꯣ
ꯑꯦ ꯅꯣꯛꯇꯦ ꯍꯦ ꯑꯩꯒꯤ ꯀꯩꯅꯣ ꯑꯩꯒꯤ ꯋꯥꯈꯜꯁꯦ
ꯎꯝ
ꯅꯨꯄꯥ ꯅꯨꯄꯤꯒ ꯅꯪ ꯃꯤ ꯑꯃꯈꯛꯇꯅꯦ ꯑꯩ ꯍꯟꯕꯅꯦꯀꯣ ꯍꯧꯖꯤꯛꯐꯥꯎ
ꯎꯝ ꯀꯩꯒꯤꯅꯣ ꯍꯥꯏꯖꯦ
ꯅꯣꯏ ꯃꯕꯥꯅꯤꯒꯤ ꯈꯣꯟꯖꯦꯜꯗꯣ ꯌꯥꯝ ꯌꯥꯝ ꯃꯅꯩꯍꯥꯏꯕ
ꯎꯝ
ꯅꯣꯏ ꯅꯣꯏ ꯅꯣꯏ ꯗꯗꯤ ꯃꯅ ꯅꯥ ꯅꯣꯏꯗꯨꯗꯤ ꯑꯣ ꯅꯠꯇꯦ ꯑꯇꯣꯞꯄ ꯃꯤꯗꯤ ꯑꯗꯨꯃꯥꯏ ꯍꯥꯏꯗ꯭ꯔꯣ ꯑꯁꯦꯡꯕꯗꯗꯤ ꯈꯪꯗꯦꯀꯣ ꯍꯥꯏꯕꯗꯤ ꯐꯣꯟ ꯐꯣꯟꯗꯀꯣ ꯑꯗ ꯑꯗꯨꯝ ꯃꯥꯅꯥꯏꯕ ꯅꯪꯒꯤ ꯋꯥꯈꯜꯁꯦ ꯀꯩꯅꯣ ꯑꯇꯣꯞꯄ ꯖꯒꯥꯗ ꯆꯠꯄ ꯃꯥꯜꯂꯦ
ꯆꯠꯇꯦꯗ ꯀꯩꯅꯣ ꯅꯣꯛꯏꯗꯨꯕꯣ ꯅꯣꯛꯀꯅꯣꯃꯦ ꯅꯪꯕꯨ
ꯑꯩ ꯅꯣꯛꯇꯦ ꯅꯪꯅꯦ ꯅꯣꯛꯄꯗꯣ
ꯑꯩꯗꯤ ꯅꯪ ꯅꯣꯛꯄ ꯃꯥꯜꯂꯦ ꯑꯗꯨꯢ
ꯑꯦ ꯑꯍ ꯑꯩꯗꯤ